ꯎ ꯍꯜꯂꯣ
ꯍꯜꯂꯣ
ꯇꯥꯕ꯭ꯔꯣ
ꯇꯥꯏꯌꯦ ꯍꯤꯞꯄꯤꯌꯦ ꯅꯪꯗꯤ
ꯌꯥꯝ ꯅꯨꯡꯉꯥꯏꯀꯣ ꯑꯩꯁ ꯑꯉꯥꯡ ꯀꯣꯂꯒ ꯂꯩꯌꯦꯦ
ꯅꯍꯥꯟ ꯅꯍꯥꯟꯒꯤ ꯑꯉꯥꯡꯗꯨꯔꯣ ꯍꯦ ꯍꯦ ꯍꯦ
ꯅꯪꯗꯤ ꯀꯩ ꯏꯟꯁꯥꯡ ꯆꯥꯔꯒꯦ
ꯑꯩ ꯆꯥꯛꯆꯥꯖꯔꯤꯗ
ꯑ ꯌꯥꯝ ꯊꯦꯡꯉꯦꯅꯍ ꯅꯣꯏꯗꯤ
ꯑꯁ ꯀꯩꯅꯣ ꯍꯧꯒꯠꯄ ꯊꯦꯡꯕꯗꯣ ꯑꯗꯨꯒꯤ
ꯑ ꯑꯩꯁꯨ ꯂꯩꯍꯧ ꯌꯥꯝ ꯊꯦꯡꯉꯤꯗ ꯀꯅꯥꯒꯦ
ꯑꯩꯒꯤꯦ ꯅꯅ ꯄꯥꯒ
ꯄꯒ ꯍꯥꯏ ꯀ ꯆꯦ ꯅꯨꯄꯤ ꯑꯃꯒ ꯑꯉꯥꯡꯒ ꯍꯣꯏ ꯃꯔꯤ ꯂꯩ
ꯀꯩꯅ ꯁꯁꯥꯔꯦ ꯅꯪꯗꯤ
ꯁꯒꯔꯤ
ꯁꯧꯒ꯭ꯔꯤ ꯈꯛꯇ ꯆꯥꯕ꯭ꯔꯣ
ꯀꯩꯅꯣ ꯃꯃꯤꯡ ꯈꯪꯗꯦ
ꯑꯩꯗꯤ ꯅꯥꯀꯨꯞꯄꯤ ꯑꯂꯨꯅꯦ ꯑꯗꯨꯒ ꯈꯥꯃꯦꯟꯗꯣ ꯑꯗꯨ ꯊꯣꯡꯕꯤꯈ꯭ꯔꯦ
ꯎ ꯀꯨꯞꯄꯤꯗꯣ ꯑꯗꯨꯝ ꯏꯟꯁꯥꯡ ꯆꯥꯕ꯭ꯔꯣ
ꯆ ꯍꯣꯏ
ꯑꯣ ꯑꯩꯗꯤ ꯌꯥꯝꯐꯥꯎ ꯆꯥꯗꯦ ꯕꯣꯜꯒꯨꯝꯕꯗꯤ ꯆꯥꯏ ꯑꯗꯨꯒ ꯁꯤꯡꯖꯨꯒꯨꯝꯕꯗꯤ ꯆꯥꯏ ꯑꯗꯣ ꯌꯦꯟꯁꯥꯡꯗꯗꯤ ꯍꯅꯤ ꯍꯥꯎꯕ꯭ꯔꯣ
ꯈꯪꯗ꯭ꯔꯦꯗ ꯑꯗꯨꯝ ꯆꯥꯔꯤꯅꯦ ꯃꯍꯥꯎꯗꯤ ꯑꯗꯨꯝ ꯁꯤꯡꯖꯨ ꯆꯥꯕꯅꯤꯅ ꯍꯥꯎꯋꯦ
ꯍꯣꯏ ꯁꯤꯡꯖꯨ ꯆꯥꯕꯗꯨꯅ ꯃꯅꯝꯁꯨ ꯊꯣꯛꯏꯀꯣ ꯌꯨꯗꯣ ꯍꯥꯎꯥꯎꯃꯤꯗ ꯇꯅꯤꯦ
ꯊꯥꯎ ꯑꯣꯗꯅ
ꯎꯝꯁꯦ ꯃꯔꯥꯡꯗꯤ ꯌꯥꯝ ꯂꯩꯌꯦ ꯑꯗꯣ
ꯎꯝ ꯌꯨꯝꯗꯁꯨ ꯈꯔ ꯊꯥꯎꯕ ꯐꯖꯅ ꯍꯧꯕꯅꯦ ꯃꯣꯏꯗꯣ
ꯑꯣ ꯑꯣ ꯅꯣꯡꯃ ꯇ꯭ꯔꯥꯏ ꯇꯧꯕ ꯇꯥꯔꯦ ꯏꯪꯕ ꯃꯐꯝꯗ ꯐꯕ ꯃꯥꯜꯂꯦꯀꯗꯣ
ꯎꯝ ꯑꯗꯨꯒ ꯃꯥꯒꯤ ꯀꯩꯅꯣꯗꯣ ꯁꯔꯥꯎꯟꯗꯤꯡꯗꯣ
ꯑꯥ
ꯑ ꯎ ꯄꯥꯝꯕꯤꯒꯨꯝꯕ ꯀꯔꯤꯔꯥ ꯑꯗꯨꯝ ꯑꯗꯔ ꯚꯤꯖꯤꯇꯦꯕꯜ ꯑꯗꯣ ꯃꯥꯅ ꯁꯔꯥꯎꯟ ꯇꯧꯔꯗꯤ ꯍꯧꯕꯗꯣ ꯐꯖꯅ ꯍꯧꯗꯦꯕ
ꯑꯣ
ꯃꯥꯗꯤ ꯑꯣ ꯄꯦꯟꯁ ꯄꯦꯁꯗ
ꯑ ꯑꯆꯥ ꯑꯣ ꯅꯣꯏꯁꯨ ꯊꯥꯕ꯭ꯔꯣ ꯈꯨꯟꯗ
ꯈ꯭ꯔꯗꯤ ꯊꯌꯦ
ꯑꯣ ꯌꯥꯝ ꯐꯩꯅꯦ ꯑꯦꯁꯨ ꯊꯥꯕ ꯇꯔꯦꯁꯨ ꯅꯨꯃ
ꯊꯥꯎ ꯕ꯭ꯔꯣꯏꯂꯔꯒꯤ ꯀꯩꯅꯣꯗꯣ ꯕ꯭ꯔꯣꯏꯂꯔ ꯒꯤ ꯃꯊꯤꯊꯤꯗꯣ ꯑꯗꯨꯒꯨꯝꯕ ꯑꯗꯨꯒ ꯁꯟꯒꯤ ꯊꯤꯒꯨꯝꯕ ꯑꯗꯣ ꯍꯥꯞꯄꯣ ꯑꯗꯨ ꯑꯣꯏꯔꯗꯤ ꯑꯁ ꯌꯥꯝ ꯍꯥꯎ
ꯎꯝ ꯍꯥꯏ ꯄꯥꯕ ꯂꯥꯛꯑꯦ ꯑꯗꯨ ꯅꯅꯥꯎꯄꯥ ꯀꯂꯦꯁ ꯆꯠꯇꯕ꯭ꯔꯣ ꯍꯟꯗꯛ
ꯆꯠꯇꯦ ꯃꯣꯏ ꯀꯣꯂꯦꯖ ꯇꯣ ꯀꯥꯕ ꯍꯧꯗ꯭ꯔꯤꯌꯦ
ꯑꯣ ꯑꯣ ꯇꯋ꯭ ꯑꯦꯜꯐ ꯔꯤꯖꯜ ꯊꯣꯛꯑꯦꯀꯣ ꯌꯥꯝ ꯅꯨꯡꯉꯥꯏꯔꯝꯅꯤꯅꯦꯍꯦ ꯃꯤꯗꯤ ꯂꯣꯏꯅ ꯂꯣꯏꯈ꯭ꯔꯦ
ꯚꯦꯀꯦꯁꯟ ꯃꯥꯗꯣ ꯐꯨꯜ ꯚꯦꯀꯦꯁꯟꯅꯦ ꯍꯧꯖꯤꯛ ꯇꯧꯔꯤꯁꯦ
ꯑꯗꯣ ꯚꯦꯀꯦꯁꯟꯗꯤ ꯅꯨꯡꯉꯥꯏꯗꯕꯅꯤ ꯀꯩꯅꯣ ꯌꯨꯝ ꯂꯥꯛꯄ ꯌꯨꯝꯗꯤ ꯂꯥꯛꯑꯔꯣꯏꯀꯣ
ꯂꯥꯛꯑꯣꯏ ꯑꯩꯗꯤ ꯚꯦꯀꯦꯁꯟ ꯂꯩꯔꯗꯤ ꯂꯥꯛꯀꯅꯤꯗ
ꯑꯣ ꯅꯣꯏ ꯑꯣ ꯑ ꯅꯪ ꯏꯟꯇꯔꯟꯗꯤ ꯅꯨꯡꯉꯥꯏꯕ꯭ꯔꯥ
ꯈꯪ
ꯏꯟꯇꯔꯟꯁꯤꯞ ꯇꯣ ꯐꯖꯅ ꯆꯠꯄꯨ꯭ꯔꯥ
ꯑꯁ ꯌꯥꯝ ꯋꯥꯏꯑꯦ ꯑꯩꯒꯤꯗꯤ
ꯑꯗꯨ ꯐ꯭ꯔꯤꯗ ꯂꯩꯕꯁꯨ ꯑꯗꯨꯝ ꯏꯟꯇꯔꯟꯁꯤꯞ ꯆꯠꯄꯅ ꯐꯩꯌꯦꯅ ꯌꯥꯝ ꯅꯨꯡꯉꯥꯏꯔꯝꯅꯤ ꯑꯩꯈꯣꯏꯗꯤ ꯑꯥ ꯇꯨꯝꯃꯦ ꯆꯥꯏꯌꯦ ꯇꯨꯝꯃꯦ ꯆꯥꯏꯌꯦ ꯂꯣꯏꯔꯦ ꯅꯣꯏꯕꯅ ꯅꯥꯔꯦ ꯁꯤꯅ ꯋꯦꯠꯇꯤ ꯐꯖꯅ ꯀꯥꯈ꯭ꯔꯦ
ꯑꯁ ꯅꯨꯡꯉꯥꯏꯇꯀꯣ ꯅꯣꯏ
ꯑ ꯋꯥꯌꯦ ꯑꯥꯁꯦꯡꯕ ꯋꯥꯕꯅꯦ ꯑꯁꯦꯡꯕ
ꯃꯤꯅ ꯑꯥ ꯀꯔꯤ ꯆꯥꯏꯅ ꯀꯔꯤ ꯆꯥꯏꯅꯣꯌꯥꯝ ꯅꯣꯏꯈꯠꯂꯦꯅ ꯈꯜꯂꯦ
ꯑꯗꯨꯅꯦ ꯑꯣ ꯑꯗꯣ ꯌꯥꯝꯅ ꯋꯥꯁꯨ ꯋꯥꯏꯌꯦꯀꯣ
ꯍꯣꯏ ꯐꯤꯔꯣꯟꯒꯨꯝꯕ ꯁꯦꯠ
ꯑꯣ ꯍꯣꯏ ꯂꯣꯏꯅ ꯇꯥꯏꯄ ꯇꯧꯋꯦ ꯌꯥꯥꯗ꯭ꯔꯦ
ꯍꯟꯗꯛꯇꯤ ꯈꯔ ꯅꯨꯡꯉꯥꯏꯔꯦ ꯑꯩꯒꯤꯗꯤ
ꯋꯥꯗꯦ ꯑꯣꯟꯒꯔ꯭ ꯅꯤ ꯑꯅꯥꯏꯗ
ꯃꯇꯝ ꯃꯇꯝꯅꯤꯗ ꯑꯗꯨ
ꯍꯣꯏ ꯃꯇꯝ ꯃꯇꯝꯅꯤꯗ ꯍꯌꯦꯡꯈꯩ ꯇꯦꯟꯁꯟ ꯂꯩꯔꯗꯤ ꯑꯩ ꯈꯪꯅꯤ ꯁꯇ꯭ꯔꯦꯁꯀꯨꯝꯕ ꯂꯩꯔꯗꯤ ꯅꯍꯥꯟꯅ ꯈꯪꯅꯤ ꯑꯃꯨꯛ ꯆꯥꯕ ꯌꯥꯗ꯭ꯔꯗꯤ
ꯑꯗꯨꯅꯦ꯫
ꯍꯥꯔꯠ ꯕ꯭ꯔꯦꯛ ꯇꯧꯗꯔ꯭ ꯗꯤ ꯌꯥꯔꯔꯣꯏꯅꯦ꯫
ꯑꯗꯨꯅꯦ ꯑꯁ ꯑꯥꯏ ꯅꯤꯠ ꯇꯨ ꯑꯥꯢ ꯅꯤꯠ ꯁꯝꯋꯥꯟ ꯇꯨ ꯂꯞ ꯃꯤ ꯑꯦꯟ ꯕ꯭ꯔꯦꯛ
ꯑꯗꯨꯅꯦ ꯌꯥꯗ꯭ꯔꯦ ꯑꯗꯨꯃꯥꯏꯅ ꯇꯧ꯫ ꯑꯗꯨꯅꯤ꯫
ꯀꯥꯏ ꯆꯠꯀꯦ ꯅꯪ ꯉꯔꯥꯡꯗꯣ꯫
ꯉꯔꯥꯡ ꯉꯔꯥꯡꯗꯣ ꯃꯟꯗꯦꯅꯦꯀꯣ꯫ ꯑꯣ ꯀꯩꯁꯨ ꯆꯠꯇꯦꯗ ꯑꯗꯨꯝ꯫ ꯌꯨꯝꯗ ꯂꯩꯗ ꯂꯩꯔꯒ ꯑꯉꯥꯡꯒꯨꯝꯕ ꯑꯃꯨꯛ ꯆꯠꯂꯦ꯫
ꯑꯣ꯫
ꯑꯉꯥꯡ ꯄꯝꯕ ꯌꯥꯝ ꯅꯨꯡꯉꯥꯏꯔꯦ ꯍꯟꯗꯛꯁꯦ꯫
ꯑꯣ ꯑꯁ ꯑꯩꯗꯤ ꯁꯝꯃꯔꯗꯗꯤ ꯑꯉꯥꯡ ꯄꯝꯕꯁꯦ ꯀꯩꯁꯨ ꯄꯥꯝꯗꯦ ꯍꯥꯏꯗꯤ ꯁꯥꯕ꯫
ꯎꯝ ꯑꯩꯗꯤ ꯌꯥꯝ ꯅꯨꯡꯉꯥꯏ꯫ ꯄꯇ꯭ꯔꯨ ꯄꯤꯑꯒꯣ꯫ ꯊꯥ ꯑꯃ ꯑꯅꯤ ꯑꯍꯨꯝ ꯃꯔꯤ ꯃꯉꯥ꯫ ꯇꯔꯨꯛ ꯊꯥ ꯇꯔꯨꯛ ꯈꯛꯇꯅꯤꯕ꯫
ꯑꯣ꯫
ꯂꯩꯒꯦ꯫ ꯌꯥꯝ ꯅꯨꯡꯉꯥꯏ꯫ ꯅꯪꯒꯤ ꯀꯩꯅꯣ ꯎꯂꯤꯐ ꯑꯣ ꯀꯩꯅꯣ ꯅꯪꯒꯤ ꯅꯦꯐꯌꯨꯗꯣ꯫
ꯑ ꯑꯥ꯫
ꯇꯧꯔꯝꯅꯤꯀꯣ ꯃꯥꯁꯨ꯫
ꯆꯥꯎꯗꯦ ꯑꯗꯨ ꯉꯥꯡꯗꯨ ꯀꯣ ꯆꯥꯎꯗꯦ ꯃꯥ ꯑꯗꯨ꯫ ꯑꯗꯨꯝ ꯀꯉꯒ ꯂꯩꯌꯦ꯫
ꯎꯗꯕꯥ ꯀꯨꯏꯔꯦꯅꯤꯍꯦ꯫
ꯑꯆꯥꯄꯣꯒꯨꯝꯕꯗꯤ ꯌꯥꯝ ꯌꯥꯝ ꯆꯥꯕ꯫
ꯑꯣ ꯑꯇ ꯃꯃꯥꯒ ꯂꯩꯕ꯭ꯔꯣ ꯈꯨꯟꯗ꯫ ꯃꯄꯥ ꯃꯄꯥꯗꯤ ꯀꯩꯅꯣ ꯂꯩꯔ꯫ ꯅꯤꯅ꯫
ꯎꯝ ꯏꯁꯀꯨꯜ ꯆꯠꯂꯤꯕꯅꯦ ꯃꯥꯗꯣ꯫
ꯑꯣ ꯑꯣ ꯈꯨꯨꯟꯗꯔꯣ ꯅꯠꯇ꯭ꯔꯒ ꯅꯦ ꯫ ꯀꯩꯅꯣ꯫ ꯅꯦꯗꯔ ꯑ ꯑ꯫ ꯃꯅꯦꯅꯥ꯫
ꯃꯅꯦꯅ ꯄꯨꯕꯅꯦꯕ꯫
ꯅꯨꯡꯉꯥꯏꯅꯦ꯫
ꯃꯤ ꯃꯅꯦ꯫
ꯀꯩ ꯀꯩ ꯊꯕꯛ ꯇꯧꯔ ꯂꯩꯒꯦ ꯍꯟꯗꯛꯇꯤ ꯑꯦꯛꯖꯥꯝ ꯂꯣꯏꯔꯕꯣ ꯅꯣꯏ꯫
ꯑꯦꯛꯖꯥꯝ ꯂꯣꯏꯗ꯭ꯔꯤꯌꯦ ꯍꯧꯗ꯭ꯔꯤꯌꯦ꯫
ꯗꯔꯤꯕꯣ ꯑꯣ ꯊꯦꯡꯉꯦ ꯀꯣ ꯅꯣꯏꯗꯤ꯫
ꯊꯉꯦ ꯍꯣꯏ꯫
ꯑ
ꯊꯦꯡꯕ ꯌꯨꯅꯤꯚꯔꯁꯇꯤꯅꯦ ꯑꯗꯨꯅ ꯑꯗꯨꯒꯤ ꯅꯪꯁꯨ ꯀꯥꯔꯒ ꯈꯪꯅꯤ꯫
ꯑꯗꯨ ꯅꯣꯏꯗꯤ ꯑꯩꯈꯣꯏꯒꯤ ꯁꯤꯠ ꯄꯤꯔꯣꯏ ꯍꯥꯏꯅ ꯇꯥꯏ꯫
ꯀꯔꯤꯒꯤꯔꯣ꯫
ꯈꯪꯗꯦ ꯎꯝ ꯃꯣꯏꯗꯣ ꯋꯥꯟ ꯏꯌꯥꯔꯒꯤ ꯁꯦꯄꯔꯦꯠ ꯕꯦꯖ ꯊꯣꯛꯇꯕ ꯃꯥꯜꯂꯦ꯫
ꯑꯣ꯫
ꯅꯣꯏꯒ ꯖꯣꯏ ꯑꯃꯨꯛ ꯇꯧꯒꯗꯧꯕ ꯃꯥꯜꯂꯦ ꯅꯣꯏ ꯑꯦꯛꯖꯥꯝ ꯂꯣꯏꯔꯗꯤ꯫
ꯑꯣ
ꯑꯗꯨꯒꯤ ꯁꯤꯠ ꯄꯥꯛ ꯂꯩꯇꯕ ꯃꯥꯜꯂꯦ ꯃꯣꯏ ꯏꯁꯇꯨꯗꯦꯟꯒꯤ ꯈꯥꯛꯑꯅꯤ ꯍꯥꯏꯌꯦ ꯁꯤꯠ ꯈꯔ꯫ ꯑꯇꯣꯞꯄ ꯀꯣꯂꯦꯖꯇ ꯀꯤ ꯂꯧꯔꯣꯏ ꯍꯥꯏ꯫
ꯏꯟꯇ꯭ꯔꯥꯟꯁ ꯂꯩꯇ꯭ꯔꯦ ꯑꯗꯨꯗꯤ꯫
ꯪꯗꯤ ꯂꯩꯇꯕ ꯃꯥꯜꯂꯦ ꯍꯣꯏ ꯃꯤꯅ ꯍꯥꯏꯕꯗꯨꯗꯤ꯫
ꯀꯔꯤ ꯑꯣꯏꯕꯖꯥꯔ꯫ ꯀꯣ ꯂꯥꯁ ꯏꯌꯥꯔꯗꯤ ꯑꯗꯨꯃꯥꯏ ꯇꯧꯗꯦ꯫
ꯃꯤ ꯑ ꯈꯪ ꯈꯪꯅꯕ ꯂꯩꯥꯔꯗꯤ ꯑꯝꯇ ꯍꯪ ꯅꯣꯏꯗꯤ ꯇꯨ ꯏꯌꯥꯔ꯭ꯁ ꯅ ꯑꯩꯈꯣꯏꯅ ꯋꯥꯟ ꯏꯌꯔ ꯈꯛꯇꯅꯤꯅ꯫ ꯑꯗꯨꯒꯤ ꯑꯣꯏꯔꯝꯅꯤ ꯈꯪꯗꯦꯗ ꯑ ꯈꯔ ꯐꯒꯗ꯭ꯔꯥ ꯍꯥꯏꯅ ꯐꯣꯔ ꯏꯌꯔ꯭ꯁ ꯇꯝꯂꯨꯔꯒ ꯑꯃꯨꯛ ꯌꯨꯅꯤꯚꯔꯁꯇꯤ ꯐꯪꯗ꯭ꯔꯦꯅꯦꯍꯦ꯫
ꯑꯗꯨ ꯀꯩꯅꯣ ꯌꯨꯅꯤꯚꯔꯁꯤꯇꯤ ꯑꯁꯤ ꯑꯁꯤ ꯌꯥꯗ꯭ꯔꯗꯤ ꯀꯩꯅꯣ ꯀꯜꯆꯔ ꯃꯅꯤꯄꯨꯔꯤ ꯃꯅꯤꯄꯨꯔ ꯀꯜꯆꯔ ꯌꯨꯅꯤꯚꯔꯁꯤꯇꯤ ꯍꯥꯏꯕ꯭ꯔꯥ ꯑꯗꯨꯗ ꯇ꯭ꯔꯥꯏ ꯇꯧꯋꯣ꯫
ꯍꯣꯏ꯫
ꯑꯗꯨꯗꯁꯨ ꯀꯩꯅꯣ ꯅꯍꯥꯟꯗꯣ ꯏꯃꯥ ꯏꯃꯥꯟꯅꯕꯤ ꯑꯃ ꯇꯧꯋꯦꯕꯀꯣ ꯂꯥꯁ ꯏꯌꯥꯔ ꯔꯣꯃꯥꯗꯣ ꯑꯩꯈꯣꯏ ꯑꯁꯤ ꯗꯤ ꯑꯦꯝꯗ ꯑꯦꯟꯇ꯭ꯔꯥꯟꯁ ꯊꯥꯕ ꯑꯗꯣ ꯃꯥ ꯃꯥ ꯌꯥꯎꯗ꯭ꯔꯦꯕ ꯑꯗꯨꯒꯤ꯫ ꯑꯁꯤ ꯃꯅꯤꯄꯨꯔꯤ ꯀꯜꯆꯔ ꯌꯨꯅꯤꯚꯔꯁꯤꯇꯤꯗꯔ ꯑꯗꯨꯗ ꯇꯧꯕꯅꯦꯕ꯫
ꯑꯣ ꯍꯣꯢ ꯌꯦꯡꯕ ꯇꯥꯔꯦ ꯈꯪꯗ꯭ꯔꯦꯗ꯫ ꯋꯥꯏꯌꯦ꯫ ꯊꯣꯛ ꯍꯣꯏ ꯐꯔꯛ ꯌꯥꯝ ꯇꯦ ꯋꯥꯟ ꯏꯌꯥꯔꯒꯤ ꯆꯦ ꯄꯥꯛ ꯐꯪꯗꯦꯕ ꯌꯨꯅꯤꯚꯔꯁꯤꯇꯤ꯫ ꯄ꯭ꯔꯥꯏꯚꯦꯠꯀꯨꯝꯕꯗꯤ ꯌꯥꯝ ꯂꯩ ꯌꯥꯝ ꯂꯩꯌꯦꯕ ꯑꯗꯨ ꯑꯣꯏꯔꯁꯨ ꯄ꯭ꯔꯥꯏꯚꯦꯠꯀꯨꯝꯕꯗꯤ ꯄꯩꯁꯥ ꯌꯥꯝ ꯆꯪꯒꯅꯤꯅ꯫ ꯑꯦ ꯑꯃꯨ꯫ ꯆꯟꯕ ꯂꯥꯛ ꯂꯥꯛ ꯆꯪꯉꯦꯕꯥ ꯄ꯭ꯔꯥꯏꯚꯦꯠꯀꯤꯗꯤ꯫
ꯈꯪꯗ꯭ꯔꯦ꯫
ꯇ ꯑꯩꯒꯤ ꯐꯪꯕꯨ ꯐꯪꯗ꯭ꯔꯗꯤ ꯑꯩꯗꯤꯦ ꯇꯝꯃꯔꯣꯏꯗ ꯃꯥꯁꯇꯔꯁꯨ ꯇꯣꯛꯑꯅꯤ꯫ ꯐꯅ ꯂꯩꯇꯔ꯭ꯗꯤ꯫ ꯀꯅꯥꯅ ꯃꯥꯁꯇꯔꯒꯤꯗꯃꯛ ꯑꯃꯨꯛ꯫ ꯂꯥꯛ ꯂꯥꯛ ꯆꯪꯉꯒ ꯇꯝꯗꯨꯏꯅꯦ꯫
ꯊꯣꯛꯑꯒ ꯀꯔꯤ ꯇꯧꯗꯣꯏꯕ꯫
ꯈꯪꯗꯦ ꯑꯗꯨꯝ ꯈꯨꯟꯗ ꯂꯩꯒꯅꯤ꯫
ꯅꯣꯏꯗꯤ ꯈꯔꯐꯥꯎ ꯐꯔꯤ ꯀꯩꯅꯣ ꯅꯣꯏ ꯃꯃꯥ꯫
ꯑꯇ ꯌꯥꯗꯦ ꯌꯥꯗꯦ꯫ ꯌꯥꯝ ꯋꯥꯅ ꯂꯩꯈ꯭ꯔꯕꯖꯥꯅꯤ ꯑꯩꯈꯣꯏꯁꯨ ꯍꯣꯏ ꯍꯦꯟꯅ ꯅꯨꯡꯉꯥꯏꯗ
ꯅꯨꯡꯉꯥꯏꯇꯦ ꯑꯩꯈꯣꯏꯁꯨ ꯌꯥꯝ ꯋꯥꯔꯤ ꯍꯧꯖꯤꯛ꯫ ꯒ꯭ꯌꯥꯁ ꯑꯃꯨꯛ ꯂꯣꯏꯗꯣꯔꯦ ꯒ꯭ꯌꯥꯁ꯫ ꯒ꯭ꯌꯥꯁ ꯑꯃꯐꯥꯎꯛ ꯂꯣꯏꯗꯧꯔꯦ ꯑꯗꯨꯒ ꯒ꯭ꯌꯥꯁꯀꯤ ꯃꯃꯜꯗꯤ ꯌꯥꯝ ꯇꯥꯡꯉꯦ ꯍꯥꯏꯌꯦ꯫
ꯎ ꯍꯣꯏ ꯑꯥꯎ ꯑ ꯂꯤꯁꯤꯡ ꯑꯍꯨꯝ ꯌꯧꯔꯝꯅꯦ꯫
ꯎꯝ꯫
ꯑ ꯇꯥꯡꯉꯤꯀꯣ꯫
ꯇꯜꯂꯦ꯫
ꯑꯩꯈꯣꯏ ꯑꯩꯁꯨ ꯌꯨꯝꯗ ꯒꯌ꯭ꯥꯁ ꯑꯝꯇ ꯁꯤꯖꯤꯟꯅꯗ꯭ꯔꯦ ꯏꯟꯗꯛꯁꯟ ꯉꯥꯛꯇꯅꯤ ꯁꯤꯖꯤꯟꯅꯔꯤꯁꯦ꯫
ꯑꯣ꯫
ꯍꯟꯗꯛꯇꯤ ꯃꯩꯁꯦ ꯑꯗꯨꯝ ꯏꯔꯔꯤꯒꯨꯂꯔ ꯑꯣꯏꯌꯦꯕ ꯑꯗꯨꯒꯤ꯫
ꯑꯁ ꯑꯩꯈꯣꯏꯗ꯫ ꯀꯩꯅꯣ ꯃꯩꯒꯤ ꯃꯦꯁꯤꯟꯒꯨꯝꯕ ꯑꯗꯨꯝ ꯏꯟꯗꯛꯁꯟꯒꯨꯝꯕ ꯁꯤꯖꯤꯟꯅꯔꯗꯤ ꯃꯩꯒꯤ ꯃꯃꯟꯗꯣ ꯑꯃꯨꯛ ꯊꯤꯗꯣꯏꯅꯦꯕ꯫ ꯆꯅꯤꯗꯣ ꯍꯦꯟꯅ ꯊꯤꯗꯣꯏꯅꯦꯕ꯫ ꯈꯪꯗ꯭ꯔꯦ꯫ ꯐꯔꯛ ꯌꯥꯝ ꯇꯥꯏ ꯄꯩꯁꯥꯁꯤꯅ ꯗꯕꯜ ꯗꯕꯜ ꯆꯠꯅꯤꯡꯉꯥꯏ ꯃꯐꯝ ꯈꯛꯇ꯫
ꯍꯣꯏ ꯑꯁ ꯍꯥꯏꯔꯤꯅꯣ ꯑꯩꯗꯤꯀꯣ ꯄꯩꯁꯥ ꯇꯥꯅꯤꯡꯕꯁꯤꯅ ꯇꯥꯅꯤꯡꯕꯁꯤꯅ ꯃꯄꯥꯟꯗ ꯆꯠꯂꯒ ꯄꯩꯁꯥ ꯇꯥꯡꯉꯁꯨ ꯈꯪꯗꯦꯗ꯫ ꯑꯩꯍꯣꯏ ꯑꯩꯈꯣꯏꯒꯤ ꯈꯨꯠꯇ ꯏꯟꯀꯝ ꯏꯟꯀꯝꯒꯨꯝꯕ ꯂꯩꯔꯗꯤ ꯌꯥꯝ ꯐꯩꯌꯦꯅ ꯑꯩꯈꯣꯏꯒꯤ꯫ ꯆꯣ꯫
ꯎꯝ꯫
ꯏꯟꯀꯝꯒꯨꯝꯕ ꯊꯥꯗ ꯂꯤꯁꯤꯡ ꯑꯅꯤ ꯑꯍꯨꯝ ꯈꯛꯇ ꯂꯥꯛꯑꯁꯨ ꯌꯥꯏꯗ꯫
ꯅꯪ ꯇꯨꯏꯁꯟ ꯇꯧꯗ꯭ꯔꯣ ꯈꯨꯟꯒꯤ ꯑꯉꯥꯡꯁꯤꯡꯗꯨ ꯇꯨꯏꯁꯟ ꯇꯧꯑꯣꯅ꯫
ꯌꯥꯝ ꯐꯔꯛ ꯇꯥꯔꯦ ꯑꯩ ꯂꯩꯔꯔꯣꯏ ꯈꯨꯟꯗꯥ ꯑꯗꯨꯒꯤ꯫ ꯆꯠꯊꯣꯛꯄ ꯌꯥꯏ ꯆꯠ ꯊꯣꯛ ꯆꯠ ꯊ꯫ ꯌꯥꯏꯌꯦ ꯑꯩꯁꯨ ꯗꯥꯏꯔꯦꯠ ꯑꯦꯝꯐꯥꯜꯗ ꯂꯩꯒꯅꯤꯌꯦ ꯑꯩꯁꯨ꯫ ꯑꯗꯨꯒꯤ ꯈꯪꯗꯦꯕ꯫
ꯅꯃꯥꯟꯅꯕꯤ ꯑꯃꯗꯨꯗꯤ ꯀꯩꯅꯣ ꯃꯄꯥꯟꯗ ꯆꯠꯊꯣꯛꯀꯅꯤ ꯍꯥꯏꯗꯥꯏꯅꯦ꯫
ꯍꯣꯏ ꯆꯠꯀꯅꯤ ꯍꯥꯏꯌꯦ ꯃꯥꯗꯤ ꯃꯥꯗꯤ ꯃꯕꯣꯛ ꯂꯩꯕꯅꯤꯅꯥ꯫ ꯃꯤꯗꯤ ꯃꯄꯨꯡ ꯃꯄꯥꯟꯗ ꯂꯩꯕꯅꯤꯅ꯫ ꯑꯩꯗꯤ ꯎꯄꯥꯏ ꯂꯩꯇꯦ꯫
ꯅꯣꯏꯁꯨ ꯅꯣꯏꯁꯨ ꯂꯩꯇ꯭ꯔꯣ ꯅ꯫
ꯑꯗꯣ ꯅꯪꯁꯨ ꯈꯨꯟ ꯈꯨꯟꯗ ꯂꯥꯛꯑꯗꯤ ꯀꯣꯏꯔꯛꯑꯣꯅꯥ꯫ ꯑꯩꯈꯣꯏꯗ꯫
ꯑꯁ ꯂꯣꯏꯅ ꯀꯣꯏꯔꯛꯅꯤꯉꯥꯏ ꯐꯔꯛ ꯌꯥꯝ ꯇꯥꯏ꯫
ꯀꯣꯏꯔꯛꯑꯣ ꯁꯤꯡꯖꯨ ꯆꯥꯁꯦ ꯅꯣꯡꯃ ꯄꯨꯂꯞ꯫ ꯅꯣꯏ ꯅꯣꯏꯗꯤ ꯀꯣꯏꯁꯨ ꯀꯣꯏꯔꯛꯇꯦ꯫
ꯅꯣꯏꯁꯨ ꯀꯣꯏꯔꯛꯇꯔ꯭ꯒ꯫ ꯀꯔꯤꯅꯣ ꯅꯪꯅꯦ ꯀꯣꯏꯔꯛꯇꯣꯏꯁꯦ ꯅꯪꯅꯦ ꯅꯪ ꯅꯪ ꯍꯥꯟꯅ꯫ ꯀꯣꯏꯔꯛꯇꯣꯏꯅꯦ ꯑꯩꯈꯣꯏ ꯌꯨꯝꯗ꯫